ꯇꯨꯝꯃꯕꯣ
ꯇꯨꯝꯗꯤꯌ‌ꯦ
ꯀꯩꯗꯧꯔꯝꯃꯤꯅꯣ ꯊꯦꯡꯉꯤꯍꯦ
ꯇꯨꯝꯅꯤꯡꯗꯕ ꯄꯣꯛꯑ‌ꯦ ꯂꯩꯕꯅꯦ
ꯑ‌ꯦ ꯕꫭꯜ ꯂꯛꯑꯕꫭ ꯍꯧꯖꯤꯛ
ꯕꫭꯜ ꯌ‌ꯦꯡꯕ ꯅꯠꯇ‌ꯦꯗꯥ ꯑꯗꯨꯝ ꯐꫭꯟꯗꯥ ꯑꯗꯨꯝ ꯌ‌ꯦꯡꯕꯅꯤ
ꯎꯝ ꯀꯩ ꯃꯊꯦꯜ ꯆꯥꯔꯒꯦ ꯉꯁꯤꯗꯤ
ꯉꯁꯤꯗꯤ ꯎꯁꯣꯏ ꯊꯣꯡꯕ ꯆꯥꯏꯦ
ꯑꯣ ꯍꯕꯅꯦ ꯎꯁꯣꯏꯗꯦ
ꯍꯣꯏ ꯍ
ꯅꯗꯣꯝꯗꯔꯣ
ꯍꯣꯏ ꯇꯣꯝꯅ ꯂꯩꯌꯦ
ꯑ ꯉꯁꯤꯗꯤ ꯀꯥꯏ ꯀꯥꯏ ꯆꯠꯄ꯭ꯔꯣ
ꯉꯁꯤꯗꯤ ꯀꯪꯂꯥꯗ ꯀꯣꯏꯕ ꯆꯠꯂꯦ ꯉꯥꯏꯍꯥꯛ
ꯎꯝ ꯌꯥꯝ ꯅꯨꯡꯉꯥꯏꯅꯦ ꯑꯗꯨꯗꯤ ꯐꯖ ꯐꯖꯕ ꯎꯗ꯭ꯔꯣ
ꯍꯥꯥ
ꯐꯖ ꯐꯖꯕ ꯊꯦꯡꯅꯔꯛꯇ꯭ꯔꯣ
ꯐꯖꯕ ꯊꯦꯡꯅꯔꯛꯇ‌ꯦꯗ ꯂꯩꯕꯗꯤ ꯑꯗꯨꯝ ꯂꯩ
ꯑꯥ ꯎ
ꯆꯞ ꯆꯥꯔꯔꯕꯣ ꯅꯣꯏꯗꯤ
ꯆꯥꯔꯦ ꯍꯣꯏ ꯎꯝ
ꯒꯥꯔꯤ ꯃꯊꯦꯜ ꯆꯥꯕ꯭ꯔꯣ
ꯑꯩꯈꯣꯏꯁꯦ ꯉꯁꯤ ꯎꯝ ꯃꯥꯏꯔꯦꯟ ꯆꯥꯏꯌꯦ
ꯑꯣ ꯁ ꯆꯥꯔ ꯀꯣꯏꯔꯁꯤꯦ
ꯉꯁꯤ ꯈꯛꯇꯅꯦ ꯑꯩꯈꯣꯏꯁꯨ ꯆꯥꯕ ꯐꯪꯕ ꯀꯨꯏꯔꯦ ꯆꯥꯗꯕ ꯉꯁꯤ ꯈꯛꯇ ꯆꯥꯕꯅꯤꯅ ꯍꯥꯎꯋꯦ
ꯃꯔꯣꯔꯦꯅ ꯃꯨꯟꯗꯗ ꯒ꯭ꯔꯤꯟ ꯆꯥꯡꯉꯨꯗꯣ
ꯑꯩ ꯎꯝ ꯎꯝ
ꯑꯗꯨꯗ ꯍꯥꯎꯅ
ꯈꯥꯎꯋꯦ
ꯃꯅꯥ ꯊꯣꯡꯕꯁꯨ ꯍꯥꯎꯋꯦ
ꯎꯝ ꯃꯅꯥꯒ ꯀꯩꯅꯣ ꯆꯥꯎꯗ꯭ꯔꯤꯉꯩꯗ ꯃꯄꯥꯟ ꯈꯔ ꯈꯔ ꯑꯥ ꯁꯥꯠꯄ ꯂꯣꯏꯔꯀꯥꯟꯗ ꯄꯤꯛꯇ꯭ꯔꯨ ꯄꯤꯛꯇ꯭ꯔꯨ ꯑꯗꯨ ꯑꯗꯨ ꯃꯇꯝꯗ ꯃꯅꯥꯒ ꯍꯥꯞꯄꯒ ꯊꯣꯡꯉꯒ ꯆꯥꯕꯗꯨ ꯌꯥꯝ ꯍꯥꯎꯕꯅꯦ꯫ ꯎꯝ ꯀꯩꯅꯣ ꯑ
ꯃꯆꯥ ꯃꯆꯥ ꯃꯥꯒꯤ ꯃꯥꯒꯤ ꯂꯥꯏꯗꯩ ꯃꯆꯥ ꯃꯆꯥ ꯊꯣꯛꯄꯗꯣ꯫ ꯑꯄꯝꯕ ꯑꯄ ꯍꯥꯏ
ꯎꯝ ꯀꯩꯅꯣꯅꯦ ꯑꯩ ꯃꯤꯡꯗꯨꯣ ꯀꯥꯎꯔꯅꯦꯦ ꯍꯋꯥꯏꯖꯥꯔꯒ ꯍꯥꯞꯄꯗꯣ ꯌꯥꯝ ꯍꯥꯎꯕꯅꯤꯅꯦ ꯋꯥꯖꯔꯒ ꯍꯥꯞꯄꯒ ꯊꯣꯡꯕꯗꯣ ꯍꯥꯎꯕꯅꯦ
ꯎꯝ
ꯆꯤꯡꯗ ꯂꯩꯔꯣꯏ ꯂꯝꯝꯄꯥꯛ ꯂꯩꯔꯣꯏ
ꯇꯝꯄꯥꯛꯇꯅꯦ ꯑꯩꯗꯤ
ꯑꯣ꯫
ꯅꯪꯗꯤ꯫
ꯑꯩꯁꯨ ꯇꯝꯄꯥꯛ ꯂꯩꯌꯦ꯫
ꯑꯣ ꯅꯨꯡꯁꯥ ꯌꯥꯝ ꯁꯥꯗ꯭ꯔꯣ ꯍꯟꯗꯛꯇꯤ
ꯎꯝ ꯊꯥ ꯌꯥꯝ ꯁꯥꯏ ꯌꯥꯝ꯫
ꯅꯨꯡꯁꯥ ꯁꯥꯃꯟꯕꯩ ꯃꯄꯥꯟ ꯊꯣꯛꯄ ꯌꯥꯗ꯭ꯔꯦ꯫
ꯎꯝ ꯉꯁꯤꯁꯨ ꯑꯁ ꯅꯨꯡꯁꯥ ꯈꯨꯁꯥ ꯑꯃ
ꯉꯁꯤꯁꯨ ꯌꯥꯝ ꯁꯥꯏ ꯍꯣꯏ꯫ ꯅꯣꯡ ꯈꯔ ꯈꯔ ꯇꯥꯏꯌꯦ ꯑꯗꯨꯕꯨ ꯅꯣꯡꯁꯥ ꯅꯨꯡꯁꯥ ꯑꯃꯨꯛ ꯁꯥꯔꯛꯑꯗꯤ ꯌꯥꯝ ꯁꯥꯏꯑꯦꯕ꯫
ꯅꯣꯡ ꯆꯨꯅꯤ ꯍꯧꯖꯤꯛꯀꯥꯟ ꯅꯣꯡꯁꯥ ꯐꯅ ꯁꯥꯟꯅꯤ ꯑꯃꯨꯛ ꯖꯣꯔ ꯇꯥꯅꯤ꯫
ꯎꯝ ꯍꯝ
ꯅꯪꯅꯥ ꯂꯩꯕ ꯅꯪꯗꯤ ꯔꯦꯟꯗ ꯂꯩꯕ꯭ꯔꯣ ꯐꯦꯝꯃꯤꯂꯤꯗ ꯂꯩꯕ꯭ꯔꯣ꯫
ꯏꯃꯨꯡꯒ ꯂꯩꯌꯦ꯫
ꯎꯝ꯫
ꯌꯨꯝꯗꯅꯦ ꯑꯩꯗꯤ꯫
ꯎꯝ꯫
ꯅꯪꯗꯤ
ꯑꯩꯗꯤ ꯔꯦꯟ ꯂꯩꯕꯅꯦ꯫
ꯑꯣ ꯑꯣ ꯅꯇꯣꯝꯇ ꯂꯩꯕ꯭ꯔꯣ꯫
ꯍꯣꯏ꯫
ꯎꯝ ꯀꯩꯀꯩ ꯇꯧꯔꯤꯅꯣ ꯀꯩ ꯊꯕꯛ ꯇꯧꯔꯤꯒꯦ꯫
ꯑꯩꯒꯤ ꯔꯦꯁꯇꯨꯔꯦꯟꯗ ꯌꯥꯎꯔꯝꯅꯦ꯫
ꯑꯣ꯫ ꯊꯕꯛꯀꯨꯝꯕ ꯑꯍꯥꯡꯕ ꯂꯩꯕ꯭ꯔꯣ꯫
ꯎꯝ ꯊꯕꯛꯁꯦ ꯍꯧꯖꯤꯛꯇꯤ ꯂꯩꯇꯔꯤ꯫
ꯎꯝ ꯂꯩꯔꯗꯤ ꯍꯥꯏꯔꯛꯑꯣ ꯑꯩꯁꯨ ꯇꯧꯅꯤꯡꯉꯥꯏ꯫
ꯍꯣꯏ ꯍꯣꯏ ꯍꯥꯏꯔꯛꯀꯦ꯫
ꯅꯨꯡꯉꯥꯏꯕ꯭ꯔꯥ ꯇꯧꯕ ꯊꯕꯛ ꯑꯗꯨꯗ ꯌꯥꯎꯕ꯫
ꯅꯨꯡ ꯅꯨꯡꯉꯥꯏ ꯈꯪꯗꯦꯗ ꯈꯍꯥꯏꯐꯝꯅꯣ ꯅꯨꯡꯉꯥꯏꯕ ꯅꯨꯃꯤꯠ ꯂꯩ ꯅꯨꯡꯉꯥꯏꯇꯕ ꯀꯁꯇꯃꯔ ꯌꯥꯝ ꯂꯥꯛꯑꯗꯤ ꯋꯥꯔꯦ ꯂꯥꯛꯇꯗꯤ ꯅꯨꯡꯉꯥꯏꯔꯦ
ꯑꯠ ꯎꯝ ꯆꯥꯎꯕ꯭ꯔꯣ ꯄꯤꯛꯄ꯭ꯔꯣ ꯑꯗꯨ ꯗꯨꯀꯥꯟꯗꯣ
ꯑꯈꯣꯏꯅꯦ ꯆꯥꯎꯕ ꯑꯣꯏꯗꯦ ꯄꯤꯛꯑꯦꯗ ꯔꯦꯁꯇꯨꯔꯦꯟ ꯍꯥꯏꯔ ꯔꯦꯁꯇꯨꯔꯦꯟꯃꯛ ꯅꯠꯇꯦ ꯀꯦꯐꯦꯅꯤ ꯀꯦꯐꯦ ꯃꯆꯥꯔ ꯑꯃꯨ ꯃꯤ ꯍꯧꯖꯤꯛꯁꯦ ꯃꯤ ꯃꯤ ꯃꯔꯤ ꯃꯔꯤ
ꯑꯣ꯫
ꯄꯨꯡ ꯃꯔꯤꯗꯩ
ꯊꯕꯛꯇꯤ ꯌꯥꯝ ꯋꯥꯔꯝꯃꯣꯏꯅꯦꯀꯣ꯫
ꯎꯝ ꯈꯈꯔꯗꯤ ꯋꯥꯏꯌꯦꯗ꯫
ꯎꯝ꯫
ꯅꯣꯏꯔꯣꯝꯗ ꯃꯩ ꯂꯥꯛꯄ꯭ꯔꯣ꯫
ꯂꯥꯛꯑꯦ ꯍꯣꯏ ꯉꯁꯥꯏꯗꯨ ꯃꯨꯠꯂꯝꯃꯦ ꯑꯗꯨꯒ ꯉꯥꯍꯥꯛ ꯂꯩꯔꯒ ꯑꯃꯨꯛ ꯂꯥꯛꯑꯦ꯫
ꯑꯩꯈꯣꯏꯅꯦ ꯉꯁꯥꯏ ꯃꯨꯠꯈꯤꯕꯗꯣ ꯍꯧꯖꯤꯛ ꯂꯥꯛꯇꯔꯤꯅꯦ
ꯎꯝ ꯑꯗꯨꯖꯨ ꯃꯨꯠ ꯃꯨꯠꯄ꯭ꯔꯣ ꯑꯗꯨꯝ
ꯎꯝ ꯃꯌꯦꯛ ꯎꯝ ꯑꯣꯏꯍꯜꯂꯦ ꯁꯤꯔ
ꯑꯩꯈꯣꯏꯁꯤꯁꯨ ꯉꯁꯥꯏ ꯉꯥꯏꯍꯥꯛ ꯃꯨꯜꯂꯒ ꯑꯃꯨꯛ ꯂꯥꯛꯑꯦ
ꯍꯧꯖꯤꯛꯀꯥꯟ ꯃꯩ ꯌꯥꯗ꯭ꯔꯦ
ꯎꯝ ꯍꯥꯝ
ꯇꯨꯝꯅꯤꯡꯕꯁꯨ ꯍꯧꯔꯛꯑꯦꯅꯦ
ꯆꯠꯕ ꯋꯥꯅ ꯆꯠꯄꯅꯤꯅ ꯇꯨꯝꯅꯤꯡꯉꯕꯅꯤꯌꯦ
ꯎꯝ ꯉꯁꯤꯕꯨꯗꯤ ꯁꯨꯇꯤꯅꯦ
ꯑꯣ ꯑꯣ ꯑꯣ ꯉꯁꯤ ꯅꯣꯡꯃ ꯄꯥꯟꯕꯔꯣ ꯍꯌꯦꯡꯗꯤ ꯁꯨꯇꯤ ꯂꯩꯕ꯭ꯔꯣ ꯑꯗꯨꯗꯤ
ꯍꯌꯦꯡ ꯁꯨꯇꯤ ꯂꯩꯌꯦꯅꯥ ꯍꯌꯦꯡꯗꯤ ꯁꯨꯇꯤ ꯂꯩꯇꯦ
ꯑꯣ ꯍꯌꯦꯡꯗꯤ ꯀꯥꯡ ꯀꯥꯡꯅꯦ ꯍꯥꯏꯕ ꯅꯠꯇ꯭ꯔꯣ
ꯀꯥꯖꯦ ꯍꯥꯏ ꯍꯣꯏ
ꯇꯝꯉꯣ ꯑꯗꯨꯒꯨꯝꯕꯗꯗꯤ ꯃꯤ ꯌꯥꯝ ꯂꯥꯛ ꯂꯥꯛꯅꯔꯝꯒꯅꯤꯅꯦ
ꯂꯥꯛꯑꯣ ꯀꯥꯎꯟꯁꯤ ꯇꯏ ꯆꯥꯗ
ꯎꯝ ꯃꯤ ꯂꯥꯛꯇ꯭ꯔꯗꯤ ꯈꯔ ꯅꯨꯡꯉꯥꯏꯇ꯭ꯔꯣ ꯅꯣꯏꯁꯨ
ꯃꯤ ꯂꯥꯛꯠꯔ꯭ ꯗꯤ ꯅꯨꯡꯉꯥꯏꯌꯦ
ꯎꯝ ꯎꯝ ꯊꯥꯗ ꯀꯌꯥ ꯀꯌꯥ ꯀꯌꯥ ꯀꯌꯥ ꯄꯤꯒꯦ ꯅꯣꯏꯒꯤ
ꯑꯩꯗꯤ ꯑꯦꯠ ꯈꯠꯇꯅꯦ
ꯑꯣ ꯌꯥꯝꯃꯦ ꯑꯦꯠ ꯑꯦꯠꯁꯨ ꯌꯥꯝꯈ꯭ꯔꯦ ꯌꯥꯔꯦꯗ ꯈꯔꯥꯗꯤ ꯌꯥꯝ ꯌꯥꯝ ꯋꯥꯔ ꯃꯥꯜꯂꯦ ꯋꯥ ꯉꯥꯡ
ꯑ ꯋꯥ ꯉꯥꯡꯕ ꯍꯩꯇꯦꯗ ꯑꯩꯗꯤ
ꯑꯗꯨꯅꯦ ꯌꯥꯝ ꯇꯨꯝꯅꯤꯡꯕ ꯃꯥꯟꯈꯔ꯭ꯦ
ꯇꯨꯝꯁꯨ ꯇꯨꯝꯗꯔ꯭ꯦ ꯑꯩ ꯉꯔꯥꯡꯁꯨ ꯕꯣꯜ ꯌꯦꯡꯕꯒꯤ ꯎꯝ ꯊꯦꯡꯅ ꯇꯨꯝꯔꯝꯃꯒꯤꯀꯣ
ꯎꯝ
ꯉꯁꯤ ꯍꯣꯏ ꯉꯔꯥꯡ ꯄꯨꯡ ꯑꯅꯤ ꯃꯈꯥꯏ ꯐꯥꯎꯅꯤ ꯇꯨꯝꯕ ꯐꯪꯗ꯭ꯔꯦ
ꯌꯦꯡꯕ ꯅꯨꯡꯉꯥꯏꯔꯝꯅꯤꯅꯦ
ꯑꯩ ꯅꯨꯡꯉꯥꯏ ꯇꯤꯚꯤꯗ ꯌꯦꯡꯕ ꯍꯣꯏ ꯌꯨꯝ ꯄꯨꯈ
ꯗꯨꯗꯤ
ꯈꯪꯗꯦ ꯍꯧꯖꯤꯛꯐꯥꯎ ꯃꯩꯂꯥꯛꯇꯅꯦ
ꯎꯝ ꯃꯩ ꯂꯥꯛꯇꯕꯅꯤꯅ ꯕꯦꯔꯥꯅꯤꯍꯦ ꯃꯩ ꯂꯥꯛꯇ꯭ꯔꯗꯤ ꯅꯦꯠꯁꯨ ꯅꯨꯡꯉꯥꯏꯇꯦꯕ ꯐꯣꯟꯗ ꯌꯦꯡꯒꯗꯕꯗꯨꯁꯨ ꯃꯩ ꯃꯩ ꯂꯥꯛꯑꯕ ꯐꯥꯎꯕ ꯅꯦꯠꯇꯨ ꯌꯥꯝ ꯅꯨꯡꯉꯥꯏꯇ꯭ꯔꯀꯥꯟꯁꯤꯗ ꯂꯥꯛꯇꯔ꯭ ꯗꯤ ꯌꯦꯡꯕ ꯌꯥꯔꯔꯣꯏ ꯉꯁꯤꯁꯨ ꯌꯦꯡꯗꯣꯏꯔꯣ
ꯉꯁꯤꯗꯤ ꯌꯦꯡꯉꯣꯏꯗ ꯉꯥꯁꯤꯗꯤ ꯌꯦꯡꯅꯤꯡꯗꯦ
ꯉꯁꯤꯒꯤꯁꯨ ꯐꯖꯅꯤ ꯀꯩꯅꯣ
ꯐꯗꯤ ꯐꯖꯅꯤ ꯑꯗꯣ ꯃꯣꯏꯅ ꯄꯨꯡ ꯑꯥ ꯑꯥꯅ ꯍꯥꯏ ꯄꯨꯡ
ꯎꯝ
ꯊꯕꯛ ꯆꯠꯒꯗꯧꯕꯗꯤ ꯌꯥꯗꯦꯕ
ꯄꯨꯡ ꯀꯌꯥꯗ ꯊꯕꯛ ꯆꯠꯂꯤꯅꯣ ꯅꯪ
ꯑꯩꯠ ꯊꯥꯔꯇꯤ ꯅꯥꯏꯟ ꯑꯗꯨꯋꯥꯏꯗ
ꯍꯜꯂꯛꯄꯗꯤ
ꯅꯨꯡꯗꯥꯡ ꯄꯨꯡ ꯇꯔꯦꯠ ꯇꯔꯦꯠ ꯃꯈꯥꯏ
ꯎꯝ ꯊꯦꯡꯉꯤꯀꯣ ꯑꯗꯨꯗꯤ
ꯍꯣꯏ ꯊꯦꯡꯉꯦ
ꯎꯝ ꯉꯟꯅꯁꯨ ꯆꯠꯄ ꯊꯦꯡꯅꯁꯨ ꯍꯜꯂꯛꯄ ꯌꯥꯝ ꯁꯥꯏ ꯀꯥꯡ ꯀꯥꯡ ꯈꯨꯌꯥꯝ ꯑꯃ
ꯈꯣꯏꯁꯨꯅꯦ ꯌꯥꯝ ꯁꯥꯏ ꯐꯦꯟꯁꯨ ꯂꯩꯇꯦ ꯌꯥ ꯁꯤꯗꯣꯔꯦ
ꯀꯥꯡ ꯂꯣꯏꯗꯤ ꯀꯥꯡꯗꯤ ꯀꯔꯤꯇꯪꯂꯤ
ꯍ ꯃꯤꯠꯇꯣ ꯎꯝ ꯌꯥꯝ ꯁꯥꯏ
ꯆꯍꯤ ꯀꯌꯥ ꯁꯨꯨꯔꯒꯦ
ꯑꯩꯗꯤ ꯆꯍꯤ ꯇ꯭ꯋꯦꯟꯇꯤ ꯁꯚꯦꯟ ꯁꯨꯔꯦ
ꯆꯦꯆꯦ ꯀꯧꯗꯣꯏꯅꯦ ꯑꯗꯨꯗꯤ
ꯅꯪꯗꯤ ꯀꯌꯥ ꯁꯨꯔꯒꯦ
ꯑꯩꯁꯨ ꯀꯨꯟ ꯁꯨꯔꯦ
ꯀꯨꯟ
ꯎꯝ
ꯆꯍꯤ ꯀꯣꯟ ꯈꯛꯇꯔꯣ ꯅꯪ
ꯍꯣꯏ
ꯏꯁ꯭ ꯌꯥꯝ ꯑꯉꯥꯡ ꯑꯣꯏꯔꯤꯅꯦ ꯑꯗꯨꯗꯤ
ꯀꯨꯟ ꯁꯨꯔꯦ ꯉꯁꯤ ꯊꯥꯁꯦ ꯖꯨꯂꯥꯏꯁꯦ
ꯎꯝ
ꯗ ꯀꯝꯄꯂꯤꯠ ꯑꯣꯏꯅꯅꯤ ꯗꯦ ꯇ꯭ꯋꯦꯟꯇꯤ ꯐꯣꯔ ꯂꯛꯑꯗꯤ ꯀꯝꯄꯂꯤꯠ
ꯑꯣ ꯌꯥꯝ ꯑꯉꯥꯡ ꯑꯣꯏꯔꯝꯃꯤꯅꯦ ꯑꯗꯨꯗꯤ
ꯀꯣꯟ ꯍꯥꯏꯔꯥꯗꯤ